ꯑꯣ ꯇꯥꯕ꯭ꯔꯣ ꯇꯥꯏꯌꯦ
ꯀꯔꯤ ꯃꯥꯊꯦꯜ ꯆꯥꯒꯦ ꯉꯥꯁꯤꯗꯤ ꯅꯨꯡꯇꯤꯒꯤ ꯏꯔꯣꯝꯕ ꯆꯥꯕ ꯃꯥꯜꯂꯦꯁꯦ
ꯉꯔꯥꯡ ꯑꯩ ꯏꯔꯣꯟꯕ ꯇꯤꯡꯉꯝꯒꯦ ꯍꯥꯏꯕꯗꯨ
ꯀꯩꯗꯧꯔꯝꯃꯤꯅꯣ ꯅꯪ
ꯍꯧꯖꯤꯛꯃꯛ ꯆꯥꯛ ꯆꯥꯕ ꯇꯣꯛꯄꯗ ꯉꯥꯏꯔꯤ ꯀꯣꯟ ꯐꯦꯡꯒꯦ ꯇꯧꯔꯝꯃꯦ ꯑꯩ ꯀꯩꯅꯣ ꯊꯤꯕ ꯆꯠꯁꯤꯔ ꯇꯧꯔ ꯂꯩ ꯃꯁꯔꯨꯝ
ꯑꯁ ꯌꯥꯝ ꯐꯪꯉꯗꯤ ꯈꯔ ꯍꯦꯛ ꯈꯥꯏꯔꯛꯑꯣꯍꯦ
ꯑꯥ ꯌꯦꯡꯒꯦ ꯐꯪꯕ꯭ꯔꯥ ꯐꯪꯗꯕ꯭ꯔꯥ ꯍꯥꯟꯅ ꯑꯣ ꯒ꯭ꯂꯣꯁ ꯂꯩꯔꯗꯤ ꯐꯒꯅꯤ ꯒ꯭ꯂꯣꯐ ꯎꯞꯄꯗꯤ ꯈꯨꯠ ꯆꯨꯗꯕꯅꯦꯕ
ꯑꯁ ꯆꯨꯕꯅꯦꯀꯣ ꯗꯣ ꯃꯤ ꯃꯤ ꯍꯦꯛꯅꯕꯔꯕ ꯍꯥꯥ
ꯈꯪꯗꯦ ꯃꯤꯅ ꯈꯪꯗꯦꯗ ꯍꯧꯖꯤꯛꯀꯥꯟ ꯃꯤ ꯄꯥꯛ ꯆꯠꯇꯕꯅꯦ ꯅꯣꯡ ꯆꯨꯕꯅꯤꯅ
ꯅꯇꯣꯝ ꯅꯠꯇꯦ ꯁꯨꯝ ꯅꯣꯏ ꯑꯗꯥꯏꯗ ꯃꯤ ꯆꯠꯂꯒ ꯍꯦꯛꯂꯛꯑꯦ ꯀꯥꯏꯅꯒ ꯌꯥꯎꯕ꯭ꯔꯁꯤꯅꯤ
ꯍꯣꯏ ꯈꯔꯗꯤ ꯍꯦꯛꯄ ꯃꯥꯜꯂꯦ ꯑꯅꯧꯕ ꯈꯔ ꯊꯣꯛꯑꯦ ꯇꯥꯏ ꯈꯪꯗꯦꯗ ꯑꯁ
ꯍꯤꯀꯠꯆꯕꯅ ꯁꯤꯒꯗꯧꯔꯦ ꯑꯩ ꯑꯁ ꯈꯔ ꯐꯔꯦ ꯏꯁꯤꯡ ꯊꯛꯄꯒꯤ
ꯑꯣ ꯀꯩꯅꯣ ꯇꯧꯕꯗꯣ ꯅꯪ ꯀꯅꯥꯒꯤ ꯌꯦꯔꯨꯝ ꯍꯨꯔꯥꯜꯂꯒ ꯆꯥꯕ꯭ꯔꯥ ꯃꯣꯏ ꯑꯉꯥꯡ ꯑꯣꯏꯕ ꯀꯥꯟ ꯑꯗꯨꯒꯨꯝꯕ ꯇꯧꯔꯗꯤ ꯃꯤꯒꯤ ꯌꯦꯔꯨꯝ ꯍꯨꯔꯥꯜꯂꯒ ꯆꯥꯕ ꯃꯤꯅꯦ
ꯑꯗꯨꯒ ꯁꯥꯎꯗꯧꯔꯤꯕ ꯑꯩꯈꯣꯏꯅ ꯍꯨꯔꯥꯟꯗꯦ
ꯑꯗꯣ ꯁꯥꯎꯔꯗꯤ ꯁꯨꯒꯨꯝꯕꯁꯦ ꯐꯥꯕꯅꯦ ꯀꯥꯎꯗꯣꯛꯔꯒ ꯑꯗꯨꯒꯨꯝꯕꯗꯣ
ꯑꯩꯅ ꯅꯍꯥꯟ ꯏꯆꯦ ꯑꯥ ꯑꯍꯣꯏꯅꯤ ꯃꯕꯣꯛꯇꯣ
ꯑꯥ
ꯑꯩꯈꯣꯏ ꯑꯍꯨꯝ ꯀꯣꯏꯕ ꯂꯥꯛꯄ ꯑꯗꯨꯀꯥꯟꯗ ꯑꯩꯁꯦ ꯀꯟꯅ ꯇꯧꯋꯦꯕ ꯑꯗꯨꯒꯤ ꯃꯥꯅ ꯀꯩ ꯍꯥꯏꯒꯦꯔ ꯀꯔꯤꯁꯨ ꯍꯥꯏꯗꯦ ꯑꯗꯨ ꯑꯣꯏꯔꯁꯨ ꯅꯪꯗꯣ ꯑꯥ ꯏꯅꯥꯎꯃꯤ ꯑꯩꯈꯣꯏꯅ ꯂꯩꯃꯤꯟꯅꯔꯝꯗ꯭ꯔꯥ ꯑꯥ ꯀꯣꯜꯂꯦꯁ ꯀꯥꯥꯕꯀꯥꯟꯗ ꯅꯪꯗꯣ ꯅꯥꯎꯃꯤꯒꯤ ꯅꯣꯠꯕꯨꯛꯇꯣ ꯑꯗꯨꯝ ꯍꯨꯔꯥꯜꯂꯒ ꯂꯧꯔꯒ ꯏꯌꯦ ꯍꯥꯏꯕ ꯑꯗꯨꯒꯤ ꯑꯩꯗꯣ ꯁꯥꯎꯅꯤꯡꯈ꯭ꯔꯦꯕ
ꯑꯇꯣꯞꯄ ꯍꯥꯏꯗꯕꯤꯗ ꯃꯥꯖꯨ
ꯑꯗꯨꯅ ꯐꯔꯦ ꯑꯗꯨꯒꯤ ꯃꯥꯅ ꯐꯥꯒꯤ ꯇꯧꯕꯅꯦ ꯅꯪꯗꯣ ꯀꯩꯅꯣ ꯇꯧꯕꯒꯤ ꯑꯩꯅ ꯅꯪ ꯁꯥꯎꯍꯟꯒꯦ ꯍꯥꯏ ꯅꯣꯛꯅꯤꯡꯕꯗꯣ
ꯑꯩ ꯋꯥꯈꯟꯗ ꯑꯁ ꯍꯣꯏ
ꯑꯗꯨ ꯅꯪ ꯑꯟꯇꯤ ꯅꯥꯎꯃꯤꯒ ꯂꯩꯃꯤꯟꯅꯔꯝꯃꯦ ꯋꯥꯈꯜꯗꯣ
ꯎꯝ ꯑꯩꯁꯦ ꯃꯤꯉꯣꯟꯗ ꯀꯔꯤ ꯀꯔꯤ ꯍꯥꯢꯕ ꯌꯥꯜꯂꯒ ꯈꯜꯂꯒ ꯏꯁꯩꯗ ꯌꯥꯝ ꯁꯈ꯭ꯔꯦꯕ ꯑꯗꯨꯒ ꯍꯥꯢ ꯋꯅꯤ
ꯑꯣ
ꯃꯁꯔꯨꯝꯊꯤꯕ ꯆꯠꯁꯦ ꯆꯠꯁꯦ ꯍꯥꯢꯗꯨꯗꯤ
ꯑꯩꯁꯨ ꯂꯥꯛ
ꯔꯆꯤꯟꯅ ꯍꯥꯎ
ꯌꯥꯝ ꯐꯪꯗꯧꯒꯤ ꯇꯥꯏꯞꯇꯀꯣ
ꯉꯁꯤ ꯊꯤꯒꯦ ꯑꯗꯨꯒ ꯍꯧꯔꯗꯤ ꯊꯤꯕ ꯂꯥꯛꯑꯣ ꯅꯣꯢꯁꯨ
ꯂꯥꯞꯃꯜꯂꯦ ꯇꯜꯂꯦ
ꯑꯅꯝ ꯊꯣꯛꯈ꯭ꯔꯦ ꯑꯗꯨꯒꯤ ꯑꯗꯨꯒ ꯍꯣꯏ ꯊꯤꯕ ꯆꯠꯁꯦ ꯑꯗꯨ ꯆꯥꯅꯤꯡꯗ꯭ꯔꯣꯅ
ꯍꯧꯕꯗꯤ ꯌꯥꯗꯤ ꯌꯥꯒꯗꯔ꯭ ꯃꯇꯝ ꯑꯣꯏꯔꯛꯀꯅꯤ
ꯍꯣꯏ ꯑꯔꯥꯞꯄꯗ ꯆꯠꯁꯦ ꯍꯥꯏ ꯎꯝ
ꯍꯥꯥ ꯃꯣꯅ ꯍꯦꯛꯄꯗꯗꯤ ꯑꯦꯂꯔꯖꯤ ꯇꯧꯗ꯭ꯔꯣ
ꯑꯣ ꯑꯗꯨ ꯍꯩꯅꯧꯗꯣ ꯄꯨꯑꯣ ꯎꯝ
ꯀꯔꯣꯝ ꯆꯤꯡꯗꯅꯣ ꯅꯣ ꯊꯤꯕ ꯆꯠꯇꯣꯢꯁꯦ
ꯍꯥꯥ
ꯀꯔꯝꯕ ꯆꯤꯡꯗꯅꯣ ꯊꯤ ꯆꯠꯇꯣꯢꯁꯦ
ꯆꯤꯡꯔ ꯑꯁ ꯑꯅꯛꯄꯗ ꯆꯠꯀꯅꯤꯗ ꯑꯩꯅ ꯃꯁꯔꯨꯝ ꯊꯤꯕ ꯆꯠꯁꯦ ꯍꯥꯢꯕꯒꯤ ꯑꯩꯅ ꯀꯗꯥꯏ ꯊꯤꯒꯦꯗꯧꯕ꯭ꯔꯥ ꯍꯥꯏꯔꯒ ꯏꯌꯥꯝꯕ ꯑꯃꯅ ꯅꯪꯒꯤ ꯁꯨꯃꯥꯡꯗꯨꯗ ꯊꯤꯌꯣ ꯍꯥꯏ
ꯑꯩꯅꯗꯤ ꯀꯔꯝꯕ ꯆꯤꯡꯗ ꯊꯤꯕ ꯆꯠꯀꯦꯗꯧꯕ꯭ꯔꯥ ꯍꯪꯕ ꯑꯗꯨꯒꯤ ꯃꯥꯅ ꯑꯩ ꯍꯣꯏ ꯑꯗꯥ ꯍꯣ ꯅꯪꯒꯤ ꯁꯨꯃꯥꯡꯗ ꯊꯤꯌꯣꯌꯦ ꯑꯩꯒꯤ ꯀꯣꯏꯁꯟꯇꯣ ꯃꯣꯏ ꯑꯁ ꯑꯃꯔꯣꯝꯗ ꯈꯟ ꯈ꯭ꯔꯕ ꯌꯥꯅꯤ ꯃꯤ ꯎꯔꯣꯏ
ꯁꯨꯃꯥꯡꯗ ꯊꯤꯌꯣ ꯍꯧꯕ꯭ꯔ ꯌꯦꯡꯉꯣꯀꯣ
ꯊꯤꯒꯦ ꯎꯝ ꯎꯝ ꯍꯥꯏꯔꯛꯀꯦ ꯑꯗꯨꯒ ꯂꯥꯛꯑꯣ ꯊꯤꯕ ꯂꯥꯛꯑꯣ ꯍꯥꯢꯔꯣ
ꯇꯜꯂꯦ ꯂꯥꯞꯃꯜꯂꯦ ꯕꯤꯠ ꯂꯩꯇꯦ ꯏꯁ ꯅꯥꯍꯟꯗꯤ ꯕꯤꯠ ꯕꯤꯠ ꯂꯩꯕꯩ ꯆꯥꯡꯖꯦ ꯁ꯭ꯀꯨꯜ ꯁ꯭ꯀꯨꯜ ꯗ꯭ꯔꯦꯁꯇꯒ ꯊꯤꯕ ꯆꯠꯄꯅꯤꯟ
ꯎꯝꯍꯨ ꯆꯦ ꯕꯥꯅꯤ ꯅꯣꯡꯃ ꯆꯠꯁꯦ ꯍꯥꯏꯀꯤꯡ ꯆꯤꯡꯗ ꯁꯤꯡꯖꯨꯒꯨꯝꯕ ꯑꯆꯥꯄꯣꯠ ꯃꯌꯥꯝ ꯄꯨꯔꯒ ꯍꯧꯔꯅꯤꯍꯥꯏ ꯌꯥꯎꯗꯦ ꯑꯩꯅ ꯑꯩꯈꯣꯏꯅ ꯑꯗꯨꯝ ꯍꯥꯏꯕ ꯁꯤꯡꯖꯨꯒꯨꯝꯕ ꯄꯨꯔꯒ ꯆꯤꯡꯗ ꯍꯥꯏꯀꯤꯡꯒꯨꯝꯕ ꯑꯦꯟꯁꯥꯡ ꯊꯤꯕ ꯆꯠꯁꯦ ꯍꯥꯏꯔꯒ ꯅꯥꯏꯟꯁꯦ ꯃꯃꯥꯅ ꯀꯔꯤ ꯍꯥꯏꯕ꯭ꯔꯥ ꯈꯪꯕ꯭ꯔꯥ ꯅꯣꯏꯅ ꯆꯥꯕꯥ ꯉꯥꯛꯇ ꯇꯧꯋꯦ ꯍꯥꯏꯌꯦ
ꯌꯥꯗ ꯃꯥꯗꯤ ꯁꯨꯡꯌꯥ ꯌꯥꯗꯦ ꯑꯗꯨꯒꯨꯝꯕ
ꯑꯈꯣꯏꯗꯤ ꯆꯥꯕ ꯑꯣꯏꯅ ꯎꯕꯖꯥꯠ ꯅꯨꯡꯁꯨ ꯅꯨꯡꯉꯥꯏꯀꯣ ꯑꯗꯨꯅꯗꯤ
ꯎꯝ ꯅꯨꯡꯉꯥꯏꯌꯦ ꯑꯩꯈꯣꯏꯗꯤ ꯃꯥꯅ ꯅꯣꯏꯗꯤ ꯆꯥꯅꯤꯡꯉꯥꯏ ꯉꯥꯛꯇ ꯇꯧꯔ ꯂꯩꯌꯦ ꯆꯤꯡꯗ ꯍꯥꯏ ꯎꯝ
ꯍꯥꯏꯗꯤ ꯑꯈꯣꯏꯁꯨ ꯑꯗꯨꯅ ꯅꯨꯡꯉꯥꯏꯔꯤꯅꯦꯕ
ꯎꯝ ꯕꯤꯠ ꯑꯃꯗꯅꯦꯕ
ꯎꯝ
ꯒ꯭ꯂ‌ꯣꯞ ꯊꯤꯕꯅ ꯐꯥꯒꯗꯧ ꯃꯥꯜꯂꯦ ꯈꯨꯠ ꯆꯥꯝꯅꯤꯡꯉꯥꯏ ꯇꯜ
ꯊꯤꯌꯨ ꯊꯤꯌꯨ ꯆꯨꯕꯅꯦ ꯌꯥꯝꯅ ꯃꯥꯏ ꯃꯈꯣꯛꯇꯣ
ꯎꯝ ꯋꯥꯡꯖꯤ ꯆꯨꯕꯒꯤꯗ‌ꯣ ꯃꯁꯔꯨꯝꯗ‌ꯣ
ꯎꯝ ꯅꯪ ꯍꯥꯞꯄꯣ ꯍꯥꯞꯄꯅ ꯐꯅꯤ ꯀꯩꯒꯤꯅꯣ ꯍꯥꯏꯗꯤ ꯍꯥꯏꯗꯤ ꯁꯣꯛꯇ꯭ꯔꯤꯉꯩꯗ ꯍꯥꯟꯅ ꯀꯩꯅꯣ ꯇꯧꯗ꯭ꯔꯤꯉꯩꯗ ꯆꯦꯛꯁꯤꯟꯍꯧꯕꯅ ꯐꯩꯗꯅ ꯎꯝ ꯀꯩ ꯏꯟꯖꯥꯡ ꯆꯥꯔꯕ‌ꯣ ꯅꯪ ꯍꯥꯥ
ꯍꯥꯥ
ꯀꯩꯏꯟꯖꯥꯡ ꯆꯥꯔꯒꯦ
ꯖꯤꯛꯗꯣ ꯖ‌ꯦꯟꯗꯦꯝ ꯌꯦꯝꯗꯦꯝ ꯆꯥꯝꯊꯣꯡ ꯑꯗꯨꯒ ꯊꯥꯡꯖꯤꯡ ꯏꯔꯣꯟꯕ ꯑꯗꯨꯒ ꯉꯔꯥꯡꯒꯤ ꯑꯣꯛꯁꯥ ꯂꯦꯝꯕ
ꯃꯊ‌ꯦꯟ ꯌꯥꯝꯃꯤꯍꯦ
ꯃꯊꯦꯟ ꯌꯥꯝꯕꯅꯦ ꯍꯥꯎ ꯁꯨ ꯅꯨꯡꯇꯤ ꯃꯊ‌ꯦꯟꯗꯤ ꯌꯥꯝꯕꯅ‌ꯦ ꯈ‌ꯣꯏ ꯏꯃꯨꯡꯁ‌ꯦ
ꯑꯩ ꯂꯣꯏꯅꯤꯡꯕꯅ ꯂꯣꯏꯒꯗꯧꯔꯦ ꯑꯩ ꯑꯩꯗ‌ꯣ
ꯂꯣꯏꯔꯅꯤ ꯂꯣꯏꯔꯅꯤ ꯀꯔꯤꯝ ꯋꯥꯒꯅꯨ ꯀꯌꯥ ꯋꯥꯠꯂꯤꯒꯦ
ꯈꯔ ꯋꯥꯠꯂꯤ ꯍꯦ
ꯎꯝ
ꯑꯗꯨ ꯊꯕꯛ ꯁꯨꯔ ꯏꯌꯔꯄ‌ꯣꯠ ꯊꯥꯕ ꯑꯗꯨꯝ ꯇꯧꯕ ꯌꯥꯕꯅꯤꯗꯣ ꯏ ꯏꯅꯥꯎ ꯅꯨꯄꯥꯅ ꯉꯔꯥꯡ ꯐꯤ ꯁꯨꯕꯗ ꯑꯗꯨꯗ ꯌꯥꯎꯍꯟꯈ꯭ꯔꯦ ꯏꯌꯔꯕꯣꯠꯁꯨ ꯌꯥꯒꯦꯔꯥ ꯌꯥꯔꯣꯏꯔꯥ ꯈꯪꯗꯦ ꯐꯤ ꯋꯥꯁꯤꯡ ꯃꯦꯆꯤꯟꯗ ꯎꯪꯕ ꯑꯗꯨꯁꯨ
ꯋꯥꯁꯤꯡ ꯃꯦꯆꯤꯟ ꯎꯪꯕꯗ ꯌꯥꯎꯈꯔꯦ
ꯎꯝ ꯑꯗꯨ ꯌꯥꯒꯦꯔꯥ ꯈꯪꯗꯦ ꯆꯥꯔꯖ ꯇꯧꯔ ꯊꯝꯃꯦ
ꯐꯧꯗꯣꯛꯇ꯭ꯔꯣ ꯍꯥꯟꯅ ꯈꯔ ꯐꯖꯅ
ꯍꯣꯏ ꯏꯁꯤꯡꯒꯨꯝꯕꯗꯤ ꯁꯨꯃꯥꯏꯅ ꯀꯤꯟ ꯀꯤꯟꯈ꯭ꯔꯦ ꯑꯗꯨꯒ ꯈꯪꯗꯦ ꯌꯥꯒꯦꯔ
ꯅꯪ ꯍꯥꯟꯅ ꯃꯩꯗ ꯊꯤꯟꯗ꯭ꯔꯤꯉꯩ ꯆꯥꯔꯖꯇꯨ ꯇꯧꯗ꯭ꯔꯤꯉꯩꯗ ꯈꯔ ꯀꯪꯉꯥꯒ
ꯏꯁꯤꯡꯗꯤ ꯑꯗꯨꯝ ꯊꯣꯛꯈ꯭ꯔꯦꯗ ꯆꯣꯠꯂꯒ ꯂꯩꯇꯦ
ꯌꯥꯗ꯭ꯔꯗꯤ ꯌꯥꯗ꯭ꯔꯦꯗ ꯎꯄꯥꯏ ꯂꯩꯇꯗꯤ ꯑꯦꯍꯦ ꯋꯍꯥꯠ ꯑꯥꯔ ꯌꯨ ꯗꯨꯏꯡ
ꯑꯉꯥꯡꯗꯨꯔꯥ
ꯊꯕꯛ ꯂꯣꯏꯔꯕ꯭ꯔꯣꯅ ꯑꯟꯁꯔ ꯄꯦꯄꯔ
ꯑꯁ ꯂꯣꯏꯗ꯭ꯔꯤꯗ ꯉꯔꯥꯡ ꯑꯃ ꯇꯧꯕꯐꯥꯎ ꯂꯣꯏꯕ ꯉꯝꯗꯦ ꯍꯧꯖꯤꯛ ꯇꯧꯒꯦ ꯇꯧꯔꯤ ꯋꯥꯔꯤ ꯁꯥꯟꯅ ꯁꯥꯟꯅꯅ
ꯅꯪ ꯉꯔꯥꯡ ꯀ꯭ꯂꯥꯁ ꯑꯅꯤ ꯂꯣꯏꯈ꯭ꯔꯦ ꯍꯥꯏꯕꯗꯨꯗꯤ
ꯂꯣꯏꯔꯦ ꯑꯅꯤ ꯋꯥꯠꯂꯤꯌꯦ ꯇꯜꯂꯒ ꯂꯩꯔꯦ
ꯑꯅꯤꯕꯨ ꯀꯔꯤ
ꯂꯣꯏꯕ ꯉꯝꯗꯦ ꯌꯥꯝ ꯇꯜꯂꯦ
ꯉꯁꯤ ꯂꯣꯏꯊꯣꯛꯑꯒꯦ ꯇꯧꯕꯅꯦ ꯑꯗꯣ
ꯍꯧꯗ꯭ꯔꯤ ꯀ꯭ꯂꯥꯁ ꯋꯥꯟꯕꯨꯗꯤ ꯏꯂꯥꯏ ꯂꯥꯏꯌꯦ ꯑꯩꯒꯤꯗꯤ ꯂꯥꯛꯅꯤ ꯑꯗꯨꯅꯦ ꯇꯜꯂꯤꯖꯦ ꯑꯗꯨꯅꯦ ꯎꯝ ꯅꯣꯡꯃ ꯐꯖꯅ ꯐꯪꯕ꯭ꯔ ꯇꯧꯒꯦ
ꯌꯥꯏꯌꯦ ꯑꯗꯨꯁꯨ ꯀꯅꯥ ꯀꯅꯥ ꯆꯠꯇꯣꯏꯅꯣ ꯅꯣꯏ ꯃꯤ ꯌꯥꯝꯕ꯭ꯔꯣ
ꯑꯥꯔ ꯉꯁꯤ ꯏꯆꯦꯜꯒ ꯑꯗꯣ ꯏꯌꯥꯝꯕ ꯑꯃꯒ ꯉꯥꯏꯁꯨ ꯃꯃꯥꯁꯨ ꯌꯥꯎꯒꯗꯧꯕ ꯃꯥꯜꯂꯦ ꯅꯪ ꯁꯤ ꯃꯃꯜ ꯌꯥꯡꯕꯗꯨ ꯈꯪꯕ꯭ꯔꯥ ꯃꯥ ꯆꯠꯄꯗꯤ ꯑꯩꯈꯣꯏ ꯑꯥ ꯃꯈꯥ ꯂꯩꯕ ꯃꯥꯗꯤ ꯌꯥ ꯆꯤꯡ ꯃꯇꯣꯟ ꯌꯧꯔꯝ ꯒꯅꯤ ꯆꯤꯡꯒꯤ ꯍꯣꯔꯁꯅꯦꯕ꯭ꯔ
ꯍꯥꯏꯗꯤ ꯃꯍꯧꯁꯥ ꯆꯠꯄ ꯂꯝꯕꯤ ꯅꯥꯟꯗꯤ ꯅꯥꯟꯗꯧ ꯃꯥꯜꯂꯦ
ꯑꯣꯜꯃꯣꯁ ꯆꯠ ꯆꯠꯇꯕꯅꯤꯅ ꯇꯞꯄꯦꯕ ꯇꯨꯒ ꯑꯗꯨꯒ
ꯑꯗꯣ ꯅꯣꯡ ꯆꯨꯈꯤꯕꯩ ꯆꯣꯠꯂꯤ ꯆꯣꯠꯂꯤ ꯂꯩꯕꯗꯨꯅꯦ ꯍꯣꯔꯦꯟ ꯗ꯭ꯔꯦꯁ ꯁꯣꯠꯇꯣꯏꯁꯦ ꯐꯤꯔꯣꯜ ꯈꯣꯏꯗꯣ
ꯑꯗꯨꯒ ꯂꯝꯕꯤꯗꯣ ꯌꯥꯝ ꯇꯥꯡꯕꯅꯤ ꯏꯁꯤꯡ ꯅꯪꯗꯤ ꯎꯆꯥꯟꯒꯤ ꯃꯁꯔꯨꯝꯗꯣ ꯈꯪꯕ꯭ꯔ ꯆꯥꯅꯤꯡꯉꯦ ꯁꯪꯒꯨꯝꯅ ꯇꯧꯔꯦꯅ ꯀꯔꯤ ꯀꯔꯤ ꯃꯁꯔꯨꯝ ꯍꯥꯏꯌꯦ
ꯄꯥꯁꯝꯊꯤ
ꯑꯣ ꯄꯁꯝꯊꯤꯑꯦ ꯅꯪꯁꯨ ꯍꯧꯔꯝ ꯀꯅꯤꯗꯀꯣ
ꯊꯦꯡꯗꯤ ꯊꯦꯡꯒꯟꯕꯅꯦ ꯃꯅꯥ ꯑꯃꯨꯛ
ꯊꯤꯡꯕ꯭ꯔꯥ
ꯃꯈꯣꯡ ꯑꯔꯤꯕꯗꯅ ꯍꯦꯟꯅ ꯂꯩꯗꯤ ꯂꯩꯕ ꯅꯤ
ꯅꯣꯏꯗꯨ ꯅꯣꯏ ꯈꯨꯟꯗ ꯉꯧꯗꯧ ꯃꯥꯜꯂꯦ
ꯑꯁ ꯃꯤ ꯃꯁꯛ ꯑꯥ ꯐꯖꯅ ꯈꯪꯕ ꯃꯤꯗꯤ ꯌꯥꯝ ꯍꯦꯛꯄꯅꯤ ꯕꯣꯔꯥ ꯇꯪꯈꯥꯏ ꯂꯥꯟ ꯁꯝꯗꯣ ꯑꯃꯃꯝꯒ ꯍꯦꯛꯄꯅꯤ
ꯁꯥ ꯒꯨꯝꯕ ꯉꯧꯗ꯭ꯔꯗꯤ ꯍꯥꯎꯇꯦ ꯗꯨꯅ ꯑꯃꯨꯛꯀ ꯀꯩꯅꯣꯗꯣ ꯆꯥꯅꯤꯡꯉꯦ ꯁꯇ꯭ꯔꯣꯗꯒꯤ ꯁꯦꯝꯕꯗꯣ
ꯂꯩꯕꯅꯦ ꯑꯗꯨꯁꯨ ꯑꯗꯨ ꯑꯗꯨꯒꯨꯝꯕꯗꯤ ꯆꯥ ꯌꯥꯕ꯭ꯔꯣ ꯅꯪ
ꯑꯗꯨꯗꯤ ꯆꯥꯕ ꯌꯥꯏ ꯆꯝꯃꯦ ꯅꯣꯡꯃꯗꯤ ꯑꯗꯨꯝ ꯆꯥꯏꯌꯦ ꯑꯗꯨꯒ ꯕꯨꯠꯇꯨꯡ ꯍꯥꯏꯕ꯭ꯔꯥ